ꯎ
ꯍ ꯃꯣꯏꯗꯤ ꯄꯩꯁꯥ ꯌꯥꯝ ꯄꯥꯏꯈ꯭ꯔꯦ ꯑꯩ ꯏꯊꯟꯗꯅꯦ ꯏꯀꯥꯏꯔꯦ ꯑꯩ ꯁꯤꯡꯁꯨ ꯊꯕꯛ ꯇꯧꯔꯒ ꯂꯣꯏꯅ ꯄꯩꯁꯥ ꯄꯥꯏꯕ ꯉꯥꯛꯇ
ꯃꯣꯏ ꯏ ꯃꯔꯛ ꯃꯔꯛꯗ ꯅꯤꯡꯌꯣ
ꯀꯥꯏ ꯀꯥꯏ
ꯎꯝ ꯑꯩꯈꯣꯏ ꯁꯟꯅꯤꯗ ꯊꯕꯛꯁꯨ ꯇꯧꯗꯦ ꯑꯁꯤꯗ ꯑꯗꯨꯝ ꯐ꯭ꯔꯤꯗ ꯂꯩꯌꯦ ꯑꯩꯕ ꯍꯧꯥꯎꯈ꯭ꯔꯦ ꯑꯩ ꯌꯨꯝꯗꯁꯨ ꯄꯩꯁꯥꯅꯤꯅꯤꯉꯥꯏ ꯇꯜꯂꯦ
ꯅꯪ ꯅꯪꯪ ꯑ ꯊꯨ ꯐ ꯇꯕꯨ ꯍꯥꯏ ꯍꯥꯏꯕ ꯅꯠꯇ꯭ꯔꯣ
ꯑꯗꯨꯗꯤ ꯇꯥꯎꯕꯅꯦ ꯍꯣꯏ ꯑꯩꯅ ꯇꯥꯎꯅꯤꯡꯗꯕꯒꯤ ꯑꯃꯨꯛ ꯇꯧꯈ꯭ꯔꯕ꯭ꯔꯥ
ꯄꯁꯥ ꯌꯥꯝꯅ ꯄꯤꯗꯕ꯭ꯔꯥ
ꯏꯁꯥꯕꯨꯗꯤ ꯑꯗꯨꯝ ꯑꯁꯤ ꯏꯝꯐꯥ ꯗꯤ ꯑꯗꯨꯝ ꯁꯤꯛꯁ ꯀꯦꯗ ꯑꯗꯨꯝ ꯍꯥꯎꯋꯦꯅ ꯃꯤ ꯂꯣꯏꯅ ꯑꯗꯨ ꯑꯣꯏꯔꯁꯨ ꯃꯣꯏꯒꯤꯗꯣ ꯊꯦꯡ ꯊꯦꯡꯅ ꯂꯣꯏꯁꯤꯟꯕ ꯑꯗꯨꯒꯤ ꯂꯝꯕꯤ ꯆꯠꯄꯁꯨ ꯅꯨꯡꯉꯥꯏꯇꯕ ꯅꯦ
ꯑ
ꯍꯥꯎꯔꯒ ꯉꯥꯡ ꯑꯦꯠ ꯊꯥꯔꯇꯤ ꯅꯥꯏꯟ ꯃꯔꯥꯡ ꯃꯔꯥꯡꯇ ꯅꯥꯏꯟ ꯍꯦꯜꯂꯦꯕ
ꯈꯕ ꯉꯥꯟꯗ ꯍꯥꯋꯥꯔꯁꯨ
ꯍꯣꯏ ꯏꯁꯇꯤ ꯄꯤꯕꯗꯣ ꯉꯟꯅ ꯄꯤꯔꯗꯤ ꯌꯥꯏꯗꯅ ꯊꯕꯛ ꯁꯨꯡ ꯉꯟꯅ ꯇꯧꯏ ꯑꯗꯣ ꯁꯨꯇꯤꯗꯣꯨ
ꯎꯝ ꯂꯣꯏꯁꯤꯟꯕꯁꯨ ꯌꯥꯝ ꯊꯦꯡꯅ ꯂꯣꯏꯁꯤꯟꯕ ꯎ ꯅꯨꯃꯤꯠ ꯐꯥꯗꯕ ꯅꯨꯃꯤꯠꯁꯤꯡꯗꯨꯅꯦꯅꯦ ꯆꯠꯇꯄ ꯇꯗꯣ
ꯑꯩꯈꯣꯏꯁꯨ ꯅꯍꯥꯟ ꯊꯕꯛ ꯇꯧꯅꯦ ꯑꯩ ꯑꯩ ꯑꯩꯒꯤ ꯎꯗꯉꯄꯥ
ꯎꯝ
ꯗ ꯋꯥꯅꯤꯗꯤ ꯌꯥꯝ ꯅꯨꯡꯉꯥꯏꯔꯅꯦ
ꯑꯣꯝ
ꯁꯟ ꯁꯟꯁꯥꯒ ꯍꯥꯃꯦꯡꯒ ꯉꯥꯅꯨ ꯉꯥꯅꯨ ꯊꯣꯡꯕꯀꯣ ꯃꯤꯅ ꯑꯩꯈꯣꯏꯒꯤ ꯀꯥ ꯑꯃ ꯄꯤꯌꯦꯕꯀꯣ
ꯑꯣ ꯐꯃꯤꯗꯧꯁꯝꯁꯦ ꯄꯤꯔꯒ ꯂꯩꯕ꯭ꯔꯅꯣ
ꯑꯥ
ꯑꯦꯀꯣꯃꯤꯣꯗꯦꯁꯟꯁꯨ ꯄꯤꯔꯒ ꯂꯩꯕ꯭ꯔꯕ
ꯅꯠꯇꯦ ꯅꯠꯇꯦ ꯆꯥꯛꯐꯝꯗꯣ ꯑꯣ ꯊꯨꯡꯐꯝꯗ ꯃꯤ ꯑꯃꯅ ꯊꯣꯡꯔꯦ ꯏꯕꯥꯅꯤꯅ ꯌꯣꯜꯂꯦ ꯑꯣ ꯁꯥꯗ ꯃꯁꯂꯤ ꯊꯣꯡꯉꯒ ꯂꯣꯏ ꯂꯣꯏꯕ ꯉ ꯭ꯔꯦ ꯍꯥꯏꯔꯦ ꯏꯅꯤ ꯄꯒꯝꯕ ꯁꯥꯗ
ꯎꯝ ꯃꯔꯥꯛꯛꯇꯗꯤ ꯑꯗꯨꯝ ꯐꯌꯦꯅ
ꯍꯂꯗꯤꯁꯨ ꯐꯥꯏꯚ ꯄꯣꯏꯟ ꯐꯥꯏꯚ ꯄꯤꯌꯦ ꯑꯗꯣ ꯕꯥꯅꯤ ꯊꯕꯛ ꯍꯧꯕꯗꯣ ꯇꯨ ꯊꯔꯇꯤ ꯇꯨ ꯊꯔꯇꯤꯗꯒꯤ ꯅꯥꯏꯟꯗꯀꯣ ꯅꯥꯏꯟꯗ ꯅꯥꯏꯟꯗ ꯫ ꯍꯜꯂꯛꯄꯗꯤ ꯇꯦꯟ ꯅꯥꯏꯟ ꯇꯦꯟ ꯌꯥꯎꯗꯤ ꯌꯥꯎꯋꯦꯗ꯫
ꯎꯝ ꯑꯗꯨ ꯑꯣꯏꯔꯁꯨ ꯊꯦꯡꯅ ꯍꯥꯎꯕꯅꯤꯅ ꯌꯥꯏꯌꯦꯅ꯫
꯫ ꯑꯩꯈꯣꯏꯒꯤ ꯗꯨꯀꯥꯟꯗ ꯁꯦꯠ ꯑꯞ ꯇꯧꯔꯦ ꯑꯗꯨꯒ ꯅꯥꯏꯟ ꯍꯦꯛ
ꯁꯚꯦꯟ ꯑꯦꯠ ꯋꯥꯔꯀꯤꯡ ꯑꯥꯋꯥꯔꯁ ꯉꯥꯛꯇꯅꯦ ꯅ ꯅꯣꯏ ꯅꯣꯏꯒꯤꯗꯤ꯫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
ꯑꯩꯈꯣꯏꯒꯤ ꯑꯩ ꯍꯥꯟꯅ ꯊꯕꯥꯛ ꯇꯧꯕ ꯃꯄꯥꯟꯗꯗꯤ ꯑꯁ꫰꫰ ꯇꯦꯟ ꯏꯂꯦꯚꯦꯟ ꯃꯔꯛꯇ ꯇꯨꯌꯦꯜꯐ ꯐꯥꯎ ꯌꯥꯎꯔꯦ꯫
ꯑꯩꯗꯤ ꯑꯥ ꯑꯗꯨ ꯏꯕꯅꯤ ꯇꯧꯕ ꯊꯕꯛꯅꯗꯤ ꯅꯨꯡꯉꯥꯏꯕꯅꯦ ꯅꯨꯡꯉꯥꯏꯕꯗꯤ ꯑꯗꯨ ꯑꯦꯛꯖꯥꯝ ꯂꯩꯕꯒꯤ꯫
ꯎꯝ꯫
ꯇꯧꯔꯔꯣꯏꯒꯦ ꯫
ꯊꯕꯥꯥꯛ ꯇꯧꯔꯗꯤ ꯑꯦꯛꯖꯥꯝ ꯊꯥꯅꯤꯡꯒꯥꯏꯗꯤ ꯌꯥꯔꯣ ꯍꯣꯏ꯫ ꯄꯥꯁ ꯇꯧꯔꯒ ꯑꯦꯖꯥꯝ ꯊꯥꯒꯦ ꯍꯥꯏꯕꯅꯤ꯫ ꯗꯤ ꯌꯥꯝ ꯐꯔꯦ ꯍꯣꯏꯗꯤ ꯑꯗꯨꯒꯨꯝꯕꯗꯤ ꯇꯧꯕ ꯉꯝꯅꯤꯗ꯫
ꯅꯪ ꯅꯪ ꯅꯪꯗꯤ ꯑꯦꯛꯖꯥꯃꯒꯨꯝꯕ ꯊꯥꯗ꯭ꯔꯣ꯫
ꯀꯔꯤ ꯑꯁꯤ ꯑꯁꯤ ꯁꯤꯒꯨꯝꯕꯤꯒꯤꯔꯥ꯫
ꯑꯥ꯫
ꯖꯤꯗꯤ ꯗꯤ ꯊꯥꯕ ꯆꯠꯂꯦ ꯑꯗꯣ ꯑꯇꯣꯞꯄꯗꯤ ꯊꯥꯔꯣꯏꯗ ꯊꯥꯅꯤꯡꯗꯔꯦ꯫
ꯑꯗꯨ ꯑꯗꯨ ꯅꯪ ꯅꯪꯒꯤ ꯑ꯫ ꯔꯣꯁꯀꯣꯂꯒꯌꯥ ꯂꯧꯏ꯫
ꯌꯦꯡꯗꯦ ꯅꯨꯡꯉꯥꯏꯇꯦ ꯑꯗꯨꯒꯤ ꯌꯦꯡꯅꯤꯡꯗꯦ꯫ ꯆꯍꯤ ꯆꯍꯤꯒꯤ ꯀꯩꯁꯥꯗ ꯑꯗꯨꯝ ꯂꯨꯈ꯭ꯔꯦ꯫
ꯆꯍꯤ ꯆꯍꯤꯒꯤꯁꯨꯀꯣ꯫ ꯑꯩꯈꯣꯏ ꯁꯤꯠ ꯁꯤꯠ ꯑꯃꯗ ꯁꯤꯞ ꯑꯃꯗ ꯎꯝ꯫ ꯀꯣꯏꯁꯟ ꯂꯨꯅ ꯍꯥꯡꯉꯁꯨꯀꯣ ꯁꯤꯠ ꯁꯦꯀꯦꯟ ꯁꯤꯠꯇ ꯑꯗꯨꯝ ꯍꯣꯡꯉ ꯍꯥꯡꯉꯁꯨ ꯂꯩꯌꯦ꯫
ꯑꯥ꯫
ꯑꯦꯝ ꯇꯤ ꯁꯤꯇꯤ ꯒꯨꯝꯅꯗꯣ ꯇ꯭ꯔꯥꯏ ꯇꯧꯑꯣ꯫
ꯂꯥꯏꯔꯤꯛ ꯄꯥꯅꯤꯡ ꯂꯥꯏꯔꯤꯛ ꯐꯖꯅ ꯄꯥꯅꯤꯡꯅꯕꯒꯤ꯫ ꯃꯇꯝ ꯃꯥꯡꯉꯦ ꯇꯧꯕꯅꯤꯅ ꯂꯦꯔꯤꯛ ꯄꯥꯗ꯭ꯔꯒ ꯑꯦꯛꯖꯥꯝ ꯊꯥꯔꯗꯤ ꯀꯥꯟꯅꯗꯣꯏꯔ꯫
ꯎꯝ꯫ ꯑꯗꯨꯕꯨꯁꯨ ꯑꯦꯟꯇꯤ ꯁꯤ ꯄꯤ ꯅꯣꯏ ꯅꯣꯏꯗꯤ ꯍꯩꯕꯅꯤꯅ ꯇꯧꯑꯣ ꯑꯦꯟꯇꯤ ꯁꯤ ꯄꯤꯗꯣ ꯅꯨꯡꯉꯥꯏꯕꯅꯦ ꯑꯗꯣ ꯄꯩꯁꯥꯕꯨꯗꯤ ꯆꯪꯕꯀꯣ꯫
ꯑꯣ꯫
ꯃꯗꯨꯗꯤ ꯄꯩꯁꯥ ꯆꯪꯗꯦꯗꯅ꯫ ꯄꯤꯒꯤꯗꯨꯗꯤ ꯄꯩꯁꯥ ꯆꯪꯉꯦ꯫ ꯑꯩ ꯏꯕꯥꯅꯤ ꯑꯩꯒꯤ ꯏꯌꯥꯝꯕꯒ ꯏꯕꯥꯅꯤ ꯒꯨꯍꯥꯇꯤꯗꯀꯣ꯫
ꯑꯥ꯫
ꯑꯩꯈꯣꯏꯗꯨꯗꯤ ꯏꯁꯇꯦꯁꯟ ꯂꯩꯇꯕꯅꯤꯅ ꯒꯨꯍꯥꯇꯤ ꯏꯁꯇꯦꯁꯟ ꯍꯥꯞꯄꯅꯦꯕ꯫ ꯃꯣꯏ ꯅꯠꯇ꯭ꯔꯕ ꯀꯤꯌꯔꯒꯨꯝꯕ ꯂꯣꯏ ꯄꯤꯒꯦꯅ ꯇꯧꯕ ꯇꯧꯕꯅꯦ ꯑꯗꯣ ꯄꯤꯕ ꯉꯝꯗꯦꯅ꯫ ꯏꯝꯐꯥꯜꯗ ꯑꯃꯨꯛꯀ ꯇꯥꯍꯜꯂꯦ
ꯑ ꯐꯅꯗꯗꯤ
ꯎꯝ ꯐꯔꯦꯁꯤꯅ ꯂꯨꯕꯗꯤ ꯅꯠꯇ ꯏꯇ ꯁꯤꯤꯄꯤꯤꯒꯤꯗꯤ ꯑꯗꯣ ꯦꯀꯦꯟꯁꯤꯗꯣ
ꯑ ꯑꯣ ꯃꯤꯗꯤ ꯌꯥꯝ ꯌꯥꯝ ꯊꯥꯔꯒꯅꯤꯗ
ꯑꯣ ꯑꯍꯥꯟ ꯑꯦꯟꯗꯤ ꯁꯤꯕꯤ ꯍꯥꯏꯗꯤꯀꯣ ꯑꯍꯥꯟꯌꯝ ꯌꯥꯝ ꯑꯣꯏꯌꯦꯦ ꯅꯍꯥꯟ ꯆꯥꯔꯒ ꯑꯍꯟ ꯈꯛꯇ
ꯑ ꯑꯗꯨ ꯅꯨꯡꯉꯥꯏꯗꯤ ꯅꯨꯡꯉꯥꯏꯕ꯭ꯔꯥ
ꯑꯖꯥꯎ ꯊꯈ꯭ꯔꯦ ꯊ꯭ꯔꯦ
ꯔꯗꯤ ꯍꯥꯏꯔꯗꯤ ꯑꯩꯈꯣꯏ ꯁ ꯑꯦꯛꯖꯥꯝ ꯊꯥꯕ ꯌꯥꯕ ꯍ ꯏꯗꯕꯅꯤꯅ
ꯣꯏ ꯑꯩꯈꯣꯏ ꯑꯩꯈꯣꯏꯗꯤ ꯑꯩꯗꯤꯀꯣ ꯃ ꯃ ꯐ꯭ꯔꯦꯁ ꯂ ꯇ
ꯎꯝ
ꯅꯪꯒꯤ ꯅꯃꯥꯟꯅꯕꯤ ꯑꯩꯈꯣꯏ ꯑꯩ ꯑ ꯀꯆꯤꯡ ꯅꯃꯤꯟꯅꯠꯇꯦ ꯃꯥꯁꯨ ꯑꯗꯨꯝ ꯁꯥꯕ ꯌꯥꯝ ꯅꯪꯤ ꯅꯃꯥ ꯔꯕꯤꯣꯏ ꯅꯔꯦꯅꯤꯗꯣ
ꯑ ꯑꯥ
ꯝ ꯃꯥꯁꯨ ꯑꯗꯨꯝ ꯏꯊꯝ ꯊꯥꯕ꯭ꯔꯥ
ꯍ ꯑꯦꯛꯖꯥꯝ ꯊꯥꯑꯕꯃꯦ ꯃꯥꯗ
ꯑꯥ ꯅꯁꯨ ꯑꯦꯟ ꯁꯤ ꯁꯤ ꯌꯥꯎꯋꯦ
ꯑꯦꯖꯤ ꯁꯤ ꯑ ꯍ
ꯑ
ꯍꯣꯏꯅ ꯗꯤ ꯑꯦꯝ ꯑꯥꯔꯠꯁꯀꯤ ꯑꯩꯈꯣꯏꯅ ꯁꯥꯏꯟꯁꯁꯤ ꯌꯥꯎꯕꯒꯤ
ꯑꯩꯥꯏ ꯁ ꯗ ꯏ ꯃ ꯇ ꯑ ꯅꯈꯣꯏ ꯆ ꯆ ꯀ ꯑꯩꯕꯗꯣ ꯑꯗꯨꯗꯔ ꯍꯥꯏꯁꯨ ꯂꯉꯟꯗꯄ
ꯄꯨꯔꯝꯅꯤ ꯁꯤꯅꯦ ꯃꯥꯁꯨ ꯁꯨ ꯋꯥ ꯍꯥꯏꯦ ꯑꯗꯨ ꯁꯤ ꯇꯗ
ꯅꯍꯥꯟ ꯑꯩꯉꯣꯟꯗ ꯐꯣꯟ ꯇꯧꯔꯣ ꯑꯦꯌꯣꯅ
ꯎꯝ ꯑꯣ ꯃꯥꯗꯣ ꯍꯣꯁꯇꯦꯜ ꯍꯥꯏꯕꯅꯦꯕ ꯔꯦꯟꯗ ꯑꯃꯨꯛ ꯂꯩꯈ꯭ꯔꯒꯦꯅ
ꯑꯣ ꯍꯥꯏꯕꯨꯨꯁꯔꯣꯗ ꯁꯤꯒꯤꯗꯤ ꯄꯣꯝꯇꯀꯣ
ꯑꯥ ꯍꯁꯇ ꯍ ꯐꯤꯗꯣ ꯋꯥꯥꯡꯉꯦ ꯍ ꯂꯤꯁꯤꯡ ꯃꯉꯥꯅꯦ
ꯁꯤꯤꯡꯃ ꯌꯥꯒꯤ
ꯑꯣ ꯃꯣꯏ ꯃꯊꯥꯡꯇ ꯆꯥꯛ ꯏꯟꯁꯥꯡꯒꯨꯝꯕ ꯊꯣꯡꯉꯦꯅ
ꯑꯗꯨ ꯁꯔꯨꯛꯄꯨꯗꯤ ꯂꯤꯁꯤꯡ ꯑꯍꯨꯝ ꯆꯥꯃꯉꯥꯒꯨꯝꯕꯒꯤ ꯃꯔꯤꯒꯨꯝꯕꯒꯤ ꯂꯥꯛ ꯂꯩꯥꯏꯔꯒ ꯃꯊꯟꯇ ꯂꯩꯕꯅ ꯅꯨꯡꯉꯥꯏꯅꯤ ꯃꯥꯒꯤ ꯕꯤꯕꯥ
ꯃꯥ ꯃꯥ ꯔꯦ ꯊꯤꯗ
ꯔ ꯇꯗ ꯍꯥꯏ ꯅꯪꯒꯤ ꯁꯕꯉ ꯑꯣ ꯑꯩꯒ ꯑꯒꯔ
ꯔꯦꯜ ꯊꯒꯗꯣ
ꯁꯖꯤ ꯁꯪꯁꯥꯗ
ꯐꯪꯗꯕ ꯃꯥꯜꯂꯦ ꯅꯦꯛꯁ ꯃꯟꯗꯗꯤ ꯍꯣꯡꯒꯦꯅꯗꯤ ꯇꯧꯕꯅꯦ ꯑꯗꯣ ꯑꯩꯉꯣꯟꯗ ꯍꯥꯏꯔꯛꯇꯦ ꯃꯥꯗꯣ ꯅꯍꯥꯟꯗꯣ ꯑꯩꯉꯣꯟꯗꯁꯨ ꯊꯤꯕꯤꯌꯣꯅ ꯍꯥꯏꯕꯅꯦꯕ
ꯥꯡ ꯊꯥꯡ ꯅꯍꯥꯟꯗꯣ ꯑꯩꯈꯣꯏꯔꯣꯝꯅ ꯑꯃ ꯂꯩꯕꯅꯦꯕ ꯃꯦꯖꯤꯛ ꯑꯩꯈꯣꯏ ꯍꯥꯟꯅ ꯂꯥꯏꯕ ꯃꯄꯥꯝꯗꯣ ꯑꯣ ꯃꯥꯟꯗꯦ ꯑꯁꯤꯗ ꯂꯩꯥꯏꯅꯤꯡꯅꯕ
ꯅꯕꯥꯅꯤꯁꯨ ꯑꯗꯨ ꯌꯨꯝꯗꯔꯣ ꯅꯕꯥꯅꯤ ꯍꯧꯖꯤꯛ ꯂꯩꯔꯤꯁꯦ
ꯎꯝ ꯇꯣꯡꯉꯥꯜꯂꯦ ꯑꯩꯈꯣꯏꯅ ꯆꯤꯡꯕꯥꯡꯗꯅꯦ
ꯑ ꯑꯗ
ꯑꯦ ꯄꯤꯊꯣꯛꯑꯦ ꯑꯩꯈꯣꯏ ꯏꯟꯁꯥꯡ ꯅꯥꯄꯤ ꯌꯣꯟꯕ ꯗꯨꯀꯥꯟꯒꯤ ꯃꯅꯥꯛꯇꯅꯤꯗ ꯑꯗꯨꯒꯤ ꯑꯣꯄꯣꯖꯤꯠꯇꯣ
ꯅꯪ ꯅꯍꯥꯟ ꯅꯪ ꯅꯍꯥꯟ ꯂꯩꯐꯝꯗꯨꯔꯥ
ꯍꯣꯏ ꯍꯣꯡꯗꯦ ꯑꯩꯗꯤ ꯆꯍꯤ ꯃꯔꯤ ꯐꯥꯈ꯭ꯔꯦ ꯁꯤꯗ ꯂꯩꯕ
ꯑꯪ ꯔꯣꯖ ꯀ ꯂꯩ ꯃꯤꯅꯅꯦ ꯍꯥꯏ ꯍꯥꯏꯒ ꯐ꯭ꯔꯣ
ꯀꯔꯤꯕ ꯍ ꯅꯪꯒ ꯂꯩꯢ ꯍꯥꯟꯅ ꯏꯅꯥꯎꯅꯨꯄꯤꯒ ꯑꯁꯤ ꯑꯁꯤꯗ ꯍꯥꯟꯅ ꯂꯩꯌꯦ ꯑꯗꯣ ꯆꯍꯤ ꯑꯃ ꯂꯩꯥꯛꯑꯕ ꯑꯗꯨꯒꯤ ꯌꯨꯝꯗ ꯁꯤꯗ ꯆꯍꯤ ꯑꯍꯨꯝ ꯂꯩꯈ꯭ꯔꯦ ꯁꯨꯈ꯭ꯔꯦ ꯑꯩꯗꯤ
ꯑꯩꯁꯨ ꯈꯉꯦ ꯅꯪ ꯂꯩ ꯅꯍ
ꯃꯣꯏꯅ ꯃꯣꯒ ꯂꯩꯃꯤꯟꯅꯕꯗꯤ ꯂꯥꯁ ꯏꯔ ꯑꯣꯛꯇꯣꯕꯔꯗ ꯁꯦꯞꯇꯦꯝꯕꯔꯅꯦꯕ ꯑꯩ ꯊꯟꯗ ꯂꯥꯏꯕꯤꯒꯤꯦ ꯅꯣꯏꯒꯤꯁꯨ ꯂꯥꯏ ꯁꯤ ꯂꯥꯏꯗꯕꯅꯤꯅ ꯇꯥꯏꯃꯤꯟꯅ ꯀꯁꯅ ꯑꯩꯅ ꯍꯥꯏꯕ ꯃꯣꯏꯕꯨ
ꯑꯣ
ꯍꯣꯏ ꯏꯕꯅꯣ ꯎꯂꯤꯁꯤꯟ ꯎꯁꯤꯟ
ꯁ꯭ꯔꯦ ꯄꯁ
ꯎ
ꯀꯁꯨ ꯀꯥꯏꯗꯦ ꯁꯛꯁꯨ ꯀꯤꯕꯗ ꯀꯩ ꯐꯪꯉꯦ
ꯛꯇ ꯍꯥ ꯣ ꯌꯥꯝ ꯌꯥꯝ ꯄꯥꯔꯣ ꯐꯖꯥꯅ ꯑꯦꯛꯖꯥꯝꯗꯣ ꯑꯦꯛꯖꯥ ꯊꯣꯛꯍ ꯑꯗꯨ ꯍꯕꯨ ꯄꯩꯁꯥ ꯈꯔ ꯈꯔ ꯄꯌ
ꯖꯂꯣ ꯍꯣꯏꯗꯁꯨ ꯄꯩꯁꯥꯅꯤ ꯋꯥꯍ ꯭ꯔꯅꯤꯗꯝꯕ ꯑꯣꯏꯒꯦꯗ꯭ꯔꯦ ꯃ ꯂꯣ ꯍꯥꯏꯅꯤꯅ ꯇꯂꯦ ꯃꯣꯏ ꯅꯨꯄꯤꯅ ꯑꯃꯨꯛ ꯁꯥꯎꯗꯅꯀꯣ ꯄꯤꯒꯗ꯭ꯔꯥ ꯀꯣ ꯅꯤ ꯑꯗꯨꯗꯤ ꯃꯣꯏꯗꯣ ꯀ
ꯍꯦ ꯆ ꯊꯥꯎ ꯈꯪꯗꯦꯗ ꯃꯥꯁꯨ ꯃꯊꯟꯗ ꯑꯣꯏꯔꯦ ꯈꯪꯗꯦ
ꯥꯏꯔꯤ ꯌꯥꯝꯃꯗꯤ ꯏꯣ ꯍ ꯃ ꯗ
ꯎꯝ
ꯗꯤ ꯑꯩꯏꯗꯤ ꯂꯥꯏꯔꯕ ꯃꯤ
ꯑ ꯑ ꯇꯝ ꯂꯀꯅꯤꯗꯈꯣꯏꯁꯨ ꯄꯩꯁꯥ ꯄꯥꯏꯔꯤꯌꯦ ꯃꯇꯝ ꯃꯇꯝ ꯂꯥꯛꯀꯅꯤ ꯀꯣꯏꯁꯨ ꯌꯥꯝ ꯄꯥꯏꯗ꯭ꯔꯁꯨ ꯑꯩꯈꯣꯏꯁꯦꯀꯣ ꯅꯥꯅꯤꯡꯉꯥꯏ ꯑꯗꯨꯝ ꯂꯩꯔꯔꯤ ꯌꯥꯔꯤꯗ
ꯍ ꯀꯨꯗꯤ ꯀꯌꯦ ꯑꯃ ꯐꯖꯅ ꯇꯧꯔꯒꯦꯅ ꯑꯩꯗꯤ ꯈꯟꯦ ꯑꯩꯗꯤ ꯑꯩꯈꯣꯏ ꯈꯨꯟ ꯑꯗꯣ
ꯎꯝ ꯑꯗꯨ ꯑꯣꯏꯔꯁꯨ ꯑꯩꯈꯣꯏ ꯄꯨꯟꯗꯁꯨ ꯕꯤꯖꯤꯅꯦꯁ ꯇꯧꯅꯤꯡꯉꯦ ꯑꯗꯨ ꯑꯣꯏꯔꯁꯨ ꯁꯤꯖꯟ ꯁꯤꯖꯟ ꯆꯠꯄꯅꯤꯅ ꯀꯤꯕ ꯑꯃꯨꯛ
ꯃꯗꯤ ꯆ ꯍꯥꯏ
ꯥꯛ ꯃꯅꯥꯛꯁꯦ ꯗꯨꯀꯥꯟ ꯐꯝꯕ ꯌꯥꯗ꯭ꯔꯦ ꯍꯥꯏꯌꯦꯦ ꯃꯤ ꯂꯥꯛꯇ꯭ꯔꯦ ꯍꯥꯏꯌꯦꯦ ꯑꯩꯈꯣꯏ ꯏꯃꯥ ꯍꯣꯏꯒꯤ ꯗꯨꯀꯥꯟ ꯆꯗꯨꯗꯤ ꯁꯤꯖꯥꯟꯗ ꯆꯇꯅꯤꯔꯃ ꯑꯣꯏꯒꯗꯤ ꯋꯥꯏ ꯍꯥꯏꯅꯦ ꯑꯗꯨ ꯏ ꯗꯨꯀꯥꯟ